ꯑꯣ ꯑꯩ ꯑꯩ ꯅꯦꯠꯋꯔꯛꯁꯦ ꯀꯃꯥꯏꯅ ꯇꯧꯔꯤꯅꯣ ꯑꯩ ꯒ꯭ꯌꯥꯟ ꯇꯥꯗꯔꯦ
ꯋꯣꯛꯁꯦ ꯌꯥꯝꯃꯟꯗ꯭ꯔꯗꯤ ꯕꯦꯔꯥ ꯀꯥꯕꯅꯦ ꯕꯦꯔꯥ ꯀꯥ ꯑꯗꯨꯝ ꯌꯥꯍꯜꯂꯣ
ꯎꯝ
ꯋꯥꯔꯤ ꯁꯥꯔꯛꯑꯣ ꯋꯥꯔꯤ ꯁꯥꯔꯛꯑꯣ ꯃꯇꯝ ꯃꯥꯡꯍꯟꯒꯅꯨ꯫
ꯎꯝ ꯑꯗꯨꯗꯣ ꯅꯪꯗꯣ ꯌꯥꯗꯕꯅꯦ꯫
ꯎꯝ ꯌꯥꯗ꯭ꯔꯦ
ꯑꯩꯅ ꯍꯥꯏꯔꯛꯀꯦ
ꯎꯝ ꯍꯥꯏꯔꯛꯑꯣ ꯁꯠ ꯁꯠ ꯍꯥꯏꯔꯛꯑꯣ
ꯎꯝ ꯀꯩꯅꯣꯃ ꯅꯣꯏ ꯄꯟꯖꯥꯕꯇ
ꯎꯝ
ꯀꯥꯏ ꯍꯥꯏꯕꯗꯣ ꯄꯨꯂꯞꯇ
ꯀꯥꯏ
ꯀꯣꯂꯦꯁ ꯀꯥꯏ ꯍꯥꯏꯗꯣ ꯀꯣꯂꯦꯁ
ꯍꯣꯏ ꯍꯣꯏ ꯍꯣꯏ
ꯅꯪꯁꯨ ꯑꯗꯨꯗ ꯀꯥꯕ ꯅꯠꯇ꯭ꯔꯣ
ꯍꯣꯏ
ꯑꯣ ꯑꯗꯨꯅꯦ ꯀꯥꯥꯢ ꯍꯥꯏꯕꯗꯣ ꯑꯣꯏꯔꯒꯅ ꯀꯥꯥꯢ ꯍꯥꯏꯕ ꯍꯣꯏ ꯍꯣꯏ ꯑꯗꯨ ꯀꯥꯕꯗꯣ ꯅꯣꯏ ꯑꯗꯨꯗ ꯂꯥꯛꯄ ꯀꯥꯟꯗ ꯃꯣꯏ ꯅꯣꯏꯒꯤ ꯍꯣꯁꯇꯦꯜ ꯅꯣꯏ ꯅꯣꯏ
ꯑꯩꯈꯣꯏ ꯀꯣ ꯀꯣꯂꯦꯖꯁꯦ ꯇꯣꯡꯉꯜꯂꯦ
ꯑꯣ
ꯇꯣꯡꯉꯥꯜꯂꯦ
ꯅꯣꯏꯒꯤ ꯀꯩꯅꯣꯗꯤ ꯍꯣꯁꯇꯦꯜꯗꯤ ꯀꯃꯥꯏꯅ ꯇꯧꯕ
ꯑꯩꯈꯣꯏ ꯍꯣꯁꯇꯦꯜꯗꯤꯀꯣ ꯌꯥꯝ ꯅꯨꯡꯉꯥꯏꯌꯦ ꯑꯩꯈꯣꯏ ꯍꯣꯁꯇꯦꯜꯗꯤ
ꯑꯆꯥ ꯅꯨꯄꯤ ꯈꯛꯇꯅꯤꯅ
ꯍꯣꯏ ꯅꯨꯄꯤ ꯈꯛꯇ ꯑꯗꯨꯒ ꯀꯣꯂꯦꯁ ꯀꯣꯂꯦꯁ ꯃꯅꯨꯡꯗꯅꯦꯕ
ꯔꯤꯁꯤꯗꯗꯤꯤꯟꯁꯤ ꯐꯣꯅꯣꯁꯣ
ꯍꯣꯢ ꯑꯗꯨꯒꯤ ꯌꯥꯝ ꯅꯨꯡꯉꯥꯏꯔꯦꯕꯀꯣ ꯆꯠꯊꯣꯛ ꯆꯠꯁꯤꯟ ꯑꯣꯏꯕꯁꯨ ꯀ꯭ꯂꯥꯁꯁꯦ ꯇꯦꯟ ꯊꯥꯔꯇꯤꯗ ꯍꯔꯅꯤ ꯍꯥꯢꯔꯗꯤ ꯅꯥꯏꯟ ꯐꯤꯐꯇꯤ ꯅꯥꯏꯟ ꯊꯥꯔꯇꯤꯒꯨꯝꯕꯗ ꯍꯧꯒꯠꯂꯦ ꯁꯠ ꯁꯠ ꯇꯧꯔ ꯆꯠꯄ ꯌꯥꯏꯑꯦꯕꯀꯣ
ꯑꯆꯥ
ꯌꯥꯝ ꯅꯨꯡꯉꯥꯏꯔꯦ
ꯎꯝ ꯑꯗꯨꯗꯤ ꯅꯨꯡꯉꯥꯏꯔꯝꯒꯅꯤ ꯅꯣꯏꯒꯤꯗꯤ ꯆꯥꯕ ꯊꯛꯄꯗꯤ ꯀꯃꯥꯏꯅ ꯇꯧꯕ
ꯑꯩꯈꯣꯏꯒꯤ ꯆꯥꯕ ꯊꯛꯄꯁꯦ ꯃꯣꯏꯅ ꯄꯤꯕꯗꯤ ꯑꯗꯨꯝ ꯌꯥꯗꯤ ꯌꯥꯏꯑꯦꯕꯀꯣ ꯑꯗꯨ ꯑꯣꯏꯔꯁꯨ ꯃꯣꯏꯒꯤ ꯆꯥꯛ ꯌꯦꯟꯁꯥꯡꯗꯤ ꯊꯨꯝꯕ ꯈꯛꯇꯅꯤꯅꯀꯣ ꯑꯦꯟꯁꯥꯡ ꯇꯧꯔꯁꯨ ꯀꯥꯡꯉꯧ ꯇꯧꯔꯁꯨ ꯊꯨꯝꯕ ꯁꯔꯨꯛ ꯌꯥꯎꯋꯤꯅ ꯁꯥꯕ ꯃꯣꯔꯣꯛ ꯁꯥꯕꯒꯤꯗꯣ ꯌꯥꯎꯗꯦꯅꯀꯣ ꯑꯗꯨꯒꯤ ꯌꯦ ꯑꯩꯈꯣꯏꯅ ꯑꯗꯨꯗꯤ ꯑꯩꯈꯣꯏꯅ ꯁꯦꯝꯃꯒ ꯆꯥꯏꯌꯦ
ꯎꯝ
ꯑꯗꯨꯒ ꯑꯩꯈꯣꯏꯒꯤ ꯑꯩꯈꯣꯏꯕꯨꯗꯤ ꯑꯩꯈꯣꯏꯒꯤꯗꯤꯀꯣ ꯎꯝ ꯑꯩꯈꯣꯏ ꯁꯥ ꯆꯥꯅꯤꯡꯕ ꯀꯔꯤꯒꯤꯅꯣ ꯆꯥꯅꯤꯡꯕ ꯃꯇꯝꯁꯦ ꯑꯩꯈꯣꯏꯗꯤ ꯄꯔꯃꯤꯁꯟ ꯐꯪꯉꯒ ꯃꯈꯥꯗꯣꯀꯣ ꯊꯣꯡꯉꯔꯒ ꯃꯩꯅ ꯊꯣꯉꯔꯒ ꯆꯥꯕ ꯌꯥꯏ ꯑꯩꯈꯣꯏꯗꯤ
ꯑꯣ ꯑꯩꯗꯤ ꯃꯣꯏꯁꯦ ꯃꯔꯣꯛ ꯃꯔꯣꯛ ꯑꯃ ꯂꯩꯗꯅ ꯃꯌꯥꯡꯒꯤ
ꯍꯣꯏ ꯍꯣꯏ ꯀꯩꯅꯣ ꯊꯨꯝꯕꯗꯨꯁꯤꯀꯝꯗꯨꯔꯥ
ꯍꯥ
ꯊꯨꯝꯕꯗꯨꯔ ꯃꯣꯔꯣꯛ ꯍꯥꯏꯗꯣ
ꯅꯠꯇꯦ ꯃꯣꯔꯣꯛ ꯑꯩꯈꯣꯏꯅꯁꯨ ꯃꯆꯨ ꯊꯣꯛꯅꯤꯡꯉꯥꯏ ꯃꯔꯣꯛ ꯑꯃ ꯍꯥꯞ ꯄꯕꯤꯅ ꯄꯥꯎꯗꯔꯗꯣ
ꯌꯥꯝ ꯑꯉꯥꯡꯕꯗꯨ ꯀꯣ
ꯍꯣꯏ ꯍꯣꯏ
ꯎꯝ
ꯃꯗꯣꯡꯕꯗꯨ ꯌꯥꯝ ꯆꯥꯕ꯭ꯔꯅ ꯈꯟꯗꯅꯦ ꯑꯗꯨ ꯀꯃꯥꯏꯅ ꯃꯣꯏ ꯑꯊꯨꯝꯕ ꯆꯥꯕ꯭ꯔꯥ ꯍꯥꯏꯗꯤ ꯍꯧꯖꯤꯛ ꯁꯥꯎꯠ ꯏꯟꯗꯤꯌꯥꯟꯒꯤꯣꯏ ꯑꯣꯏꯅ ꯑꯊꯨꯝꯕ ꯆꯥꯕ ꯑꯃꯣꯏ ꯐꯛꯇ ꯆꯥꯕ꯭ꯔꯥ ꯂꯩꯕꯅꯦꯕ
ꯎꯝ ꯑꯩꯅ ꯍꯥꯏꯕꯗꯤ ꯃꯣꯏꯗꯤ ꯑꯗꯨꯒꯨꯝꯕ ꯃꯣꯔꯣꯛꯇꯣ ꯍꯥꯞꯇꯤꯅ ꯏꯟꯁꯥꯡ ꯊꯣꯡꯕ ꯀꯥꯡꯉꯧ ꯊꯣꯡꯕꯗ ꯃꯣꯏꯗꯤ ꯍꯥꯞꯇꯦ ꯑꯦꯛꯖꯥꯝꯄꯜ ꯀꯣꯕꯤꯒ ꯑꯂꯨ ꯉꯧꯕꯗ ꯑꯗꯨ ꯍꯥꯞꯇ꯭ꯔꯕꯅꯤꯅ ꯊꯨꯝꯈ꯭ꯔꯦꯅ ꯑꯗꯣ ꯃꯥꯒꯤ ꯃꯍꯥꯎ ꯑꯗꯣ ꯑꯗꯨ ꯍꯥꯏꯕꯅꯦ
ꯑꯣꯈꯦ
ꯅꯪꯗꯤ ꯍꯣꯁꯇꯦꯜ ꯂꯩꯔꯛꯇ꯭ꯔꯕ꯭ꯔꯥ
ꯂꯩꯔꯣ ꯑꯩꯗ ꯍꯣꯁꯄꯤꯇꯥꯜ ꯄꯥꯒꯦꯅꯦ ꯑꯩꯒꯤ ꯑꯩꯅ ꯂꯩꯔꯛꯄꯗꯣ
ꯀꯩꯅꯣ ꯃꯌꯥꯡꯒꯤ ꯑꯣꯏꯔꯝꯃꯣꯏꯅ ꯆꯥꯛ ꯏꯟꯁꯥꯡꯗꯤ
ꯑꯩꯈꯣꯏꯗ ꯑꯩ ꯃꯌꯥꯡꯒꯤꯗꯨꯗꯤ ꯂꯩꯇ꯭ꯔꯤꯗ ꯑꯩ ꯃꯅꯤꯄꯨꯔꯗ ꯈꯔ ꯍꯧꯁꯜꯗ ꯂꯩꯔꯤꯗ ꯆꯩ ꯇꯔꯦ
ꯑꯣ
ꯍꯣꯁꯇꯦꯜꯗꯨꯗꯤ ꯑꯦꯛꯁꯄꯤꯔꯤꯦꯟꯁ ꯌꯥꯝ ꯂꯩꯔꯝꯃꯤ ꯑꯗꯨꯕꯨ ꯃꯌꯥꯝ ꯑꯈꯣꯏꯒꯤꯗꯤ ꯂꯩꯇ꯭ꯔꯤ
ꯑꯣ ꯃꯅꯤꯄꯨꯔꯗꯤ ꯅꯨꯡꯉꯥꯏꯕꯅꯤꯅ ꯑꯗꯨꯗꯤ ꯀꯣ ꯆꯥꯅꯤꯡꯕꯈꯩ ꯑꯗꯨꯝ ꯂꯣꯏ ꯂꯩꯕꯅꯤꯅ ꯑꯗꯨꯝ ꯆꯥꯕ ꯐꯪꯕꯅꯦꯗ
ꯍꯥꯎꯒꯦꯔꯥ ꯍꯥꯎꯔꯣꯏꯗ꯭ꯔꯥ ꯑꯗꯨꯝ ꯌꯨꯝꯗꯤ ꯃꯥꯜꯂꯤ ꯃꯥꯜꯂꯦ ꯈꯔꯗꯤ
ꯍꯣꯏ
ꯌꯨꯝ ꯃꯤꯁ ꯇꯧꯗ꯭ꯔꯣ ꯅꯪ
ꯌꯨꯝꯁꯦ ꯇꯧꯋꯦ
ꯈ꯭ꯔꯤꯁꯃꯥꯁ ꯍꯂꯛ ꯀꯦꯔꯣ
ꯆꯠꯂꯔꯣꯏ ꯍꯟꯗꯛꯁꯦ ꯍꯟꯗꯛꯁꯦ ꯈꯣꯏ ꯎꯝ ꯈꯨꯟꯗ ꯀꯩꯅꯣ ꯐꯦꯁ ꯐꯦꯁꯇꯤꯚꯦꯜ ꯑꯆꯧꯕ ꯂꯩꯌꯦꯕꯀꯣ ꯐꯦꯁꯇꯤꯚꯦꯜ ꯐꯦꯁꯇꯤꯚꯦꯜ ꯑꯆꯧꯕ ꯑꯃ ꯂꯩꯌꯦ ꯑꯗꯨꯒꯤ ꯑꯁꯤꯁꯦ ꯑꯈꯣꯏꯒꯤ ꯄꯦꯆꯤꯁ ꯑꯝ ꯑꯁꯤꯁꯦ ꯂꯥꯏꯐ ꯇꯥꯏꯝꯗꯀꯣ ꯋꯥꯟꯒꯨꯝꯕ ꯈꯛꯇ ꯊꯦꯡꯅꯗꯣꯏꯅꯤ ꯍꯥꯏꯌꯦꯕ ꯑꯈꯣꯏꯒꯤ ꯃꯇꯝ ꯊꯦꯡꯅꯗꯣꯢ ꯊꯦꯡꯅꯒꯗꯧꯔꯦꯕꯀꯣ ꯑꯗꯨ ꯂꯩꯌꯦꯕ ꯗꯤꯁꯦꯝꯕꯔꯗ ꯑꯗꯣ ꯍꯧꯖꯤꯛ ꯏꯔꯥꯡ ꯇꯧꯋꯤꯅ ꯑ ꯃꯥ ꯁꯦ ꯀꯦꯟꯁꯦꯜ ꯇꯧꯒꯦꯔꯥꯗꯤ ꯈꯪꯗꯦ ꯑꯗꯨꯕꯨ ꯑꯗꯨ ꯂꯩꯕꯅꯤꯅ ꯊꯣꯛꯂꯛꯑꯣ ꯌꯥꯔꯗꯤꯗꯤ ꯍꯥꯏꯌꯦꯕꯀꯣ ꯑꯗꯣ ꯏꯔꯥꯡ ꯂꯩꯇ꯭ꯔꯗꯤ ꯊꯣꯔꯛꯄ ꯌꯥꯏ ꯈꯪꯗ꯭ꯔꯤ
ꯅꯣꯏ ꯖꯥꯇꯤꯒꯤꯔꯣ ꯅꯠꯇ꯭ꯔꯒ ꯑꯈꯣꯏ ꯀꯩꯅꯣꯒꯤꯔꯣ ꯑꯣ ꯑꯁ ꯑꯗꯨꯗꯤ ꯅꯨꯡꯉꯥꯏꯒꯅꯤꯗ ꯆꯥꯕ ꯊꯛꯄ ꯀꯨꯃꯩ ꯇꯧꯕ
ꯑꯗꯨꯅꯦ ꯑꯗꯨꯗꯤ ꯀꯔꯤ ꯀꯔꯤ ꯑꯣꯏꯔꯁꯨ ꯑꯗꯨꯝ ꯂꯥꯛꯑꯣ ꯂꯣꯏꯅ ꯍꯥꯏꯅꯩꯌꯦꯕꯀꯣ ꯑꯗꯨꯒꯤ ꯆꯠꯁꯤꯔꯥꯗꯤ ꯈꯜꯂꯦ ꯑꯗꯨ ꯑꯣꯏ ꯄꯥꯡꯊꯣꯛꯀꯦꯔꯥ ꯄꯥꯡꯊꯣꯛꯔꯣꯏꯗ꯭ꯔꯥꯗꯤ ꯈꯪꯗ꯭ꯔꯦ ꯑꯩ ꯋꯥ ꯉꯥꯡꯕ ꯌꯥꯝ ꯑꯝ ꯇꯞꯏꯕ꯭ꯔꯥ ꯇꯞꯂꯤꯕ꯭ꯔꯥ
ꯑꯗꯨꯝ ꯌꯥꯌꯦꯗ
ꯌꯥꯏ ꯍꯥꯏꯌꯦ ꯌꯥꯏ ꯍꯥꯏꯗꯦ
ꯇꯞꯄꯗꯤ ꯇꯞꯇꯦꯗ
ꯇꯞꯇꯅꯤꯡꯉꯥꯏ ꯇꯧꯔꯤꯅꯦ ꯍꯧꯖꯤꯛꯁꯤꯀꯣ
ꯅꯪ ꯌꯥꯏ ꯎꯝ ꯑꯩ ꯀꯩꯅꯣꯝꯃ ꯍꯥꯏꯒꯦ ꯇꯧꯔꯝꯅꯤ ꯀꯥꯎꯈ꯭ꯔꯅꯦ ꯑꯣ
ꯍꯥꯏꯔꯣ
ꯑ ꯑꯆꯥ ꯑꯆꯥ ꯍꯉꯒꯦ ꯀꯣꯁꯟ ꯑꯁꯤꯗꯤ ꯅꯪ ꯄꯨꯟꯁꯤꯅ ꯑꯁꯤꯗ ꯅꯪ ꯀꯩꯅꯣꯃ ꯑ ꯑꯦꯛꯁꯀꯌꯨꯁ ꯂꯧꯈꯤꯕ ꯌꯥꯗꯦ
ꯍꯣꯏ ꯍꯣꯏ ꯍꯪꯅꯤꯡ ꯍꯪꯉꯨ ꯈꯨꯝꯗꯣꯏꯅꯤ
ꯑꯣ ꯑꯣ ꯅꯪ ꯎꯝ ꯀꯥꯏꯗꯦꯀꯦ ꯑꯗꯨꯝ ꯑꯗꯨꯝ ꯍꯥꯏꯔꯛꯑꯣꯀꯣ ꯅꯨꯄꯥ ꯀꯣꯏꯕ꯭ꯔꯥ ꯈꯔ ꯁꯥꯡꯌ‌ꯦ
ꯍꯪꯉꯨ
ꯑ ꯅꯨꯄꯥ ꯀꯣꯏꯕꯔ ꯍꯥꯏꯔꯒ‌ ꯍꯪꯉ‌ꯣꯌꯦ
ꯀꯣꯏꯗꯦ
ꯑꯠꯆꯥ ꯑꯗꯨ ꯅꯪꯗꯤ ꯅꯨꯄꯥ ꯀꯣꯏꯕꯤꯒꯤ ꯋꯥꯈꯜꯁꯦ ꯀꯃꯥꯏꯅ ꯇꯧꯕ
ꯑꯗ‌ꯣ ꯑꯁ ꯍꯥꯏꯕꯗꯤ ꯂꯩꯌꯦꯅ ꯃꯤ ꯎꯝ ꯍꯟꯗꯛꯇꯤ ꯅꯨꯄꯥ ꯀꯣꯏꯕꯒꯤ ꯋꯥꯈꯜꯁꯦ ꯍꯥꯏꯕꯗꯤ ꯃꯤ ꯃꯤ ꯐꯕ ꯀꯣ ꯑꯗꯨꯒ ꯎꯝ ꯅꯨꯄꯤ ꯑ ꯑꯦꯛꯖꯥꯝꯄꯜ ꯄꯤꯒꯦ ꯅꯪꯒ ꯅꯪ ꯎꯝ ꯅꯪꯗ ꯑꯦꯛꯖꯥꯝꯄꯜ ꯄꯤꯒꯦ ꯑꯩꯀꯣ ꯅꯪꯒ ꯆꯅꯕ ꯅꯪꯅ ꯄꯥꯝꯃꯁꯨ ꯅꯪꯅ ꯄꯥꯝꯃꯁꯨ ꯆꯥꯟꯅꯕ ꯆꯥꯅꯗꯕ ꯍꯥꯏꯕ ꯑꯃꯨꯛ ꯂꯩꯌꯦꯅ ꯑꯗꯨ ꯑꯗꯨ ꯖꯥꯠꯇꯣ ꯑꯩꯗꯤ ꯌꯥꯝ ꯈꯜꯂꯦ ꯆꯅꯥꯕ ꯆꯅꯥ ꯗꯕ
ꯑꯆꯥ ꯑ ꯑꯗꯨ ꯅꯪꯒꯤ ꯃꯣꯠꯇ ꯀꯔꯝꯕ ꯄꯥꯝꯒꯦ ꯑꯗꯨꯗꯤ ꯍꯥꯏꯕꯗꯤ ꯅꯪ ꯍꯥꯏꯔꯛꯑꯣ ꯍꯥꯏꯕ ꯌꯥꯕ ꯍꯥꯏꯔꯛꯑꯣ ꯍꯥꯏ ꯍꯥꯏꯕ ꯌꯥꯕꯨꯗꯤ ꯍꯥꯏꯔꯨꯅꯨ ꯀꯥꯏꯗꯦ
ꯑꯩ ꯑꯩꯒꯤ ꯃꯣꯠꯇ ꯍꯥꯏꯗꯤꯀꯣ ꯑꯗꯨꯝ ꯐꯥꯔꯁꯇꯗꯤ ꯑꯟꯗꯔꯁꯇꯦꯟꯗꯤꯡ ꯂꯩꯕ ꯇꯥꯔꯦꯅ
ꯎꯝ
ꯑꯟꯗꯔꯁꯇꯦꯟꯗꯤꯡ ꯂꯩꯕ ꯑꯃ ꯆꯪꯉꯦ ꯑꯗꯨꯒ ꯑꯦꯐꯔꯠꯁ ꯑꯃ ꯆꯪꯉꯦ ꯑꯗꯨꯒ
ꯑꯣꯈꯦ
ꯍꯣꯏ ꯑꯟꯗꯔꯁꯇꯦꯟꯗꯤꯡ ꯂꯩꯔꯗꯤ ꯑꯗꯨꯝ ꯂꯣꯌꯦꯜꯗꯤ ꯑꯗꯨꯝ ꯑꯣꯏꯔꯅꯤꯅꯀꯣ ꯑꯗꯨꯗꯤ ꯌꯥꯎꯈ꯭ꯔꯦ ꯑꯗꯨꯒ ꯎꯝ
ꯄꯩꯁꯥ ꯀꯥꯎꯔꯕꯣ
ꯄꯩꯩꯁꯥꯁꯦ ꯑꯩꯒꯤ ꯋꯥꯈꯜꯗꯗꯤꯀꯣ ꯄꯩꯁꯥꯁꯦ ꯎꯝ ꯍꯥꯔꯠ ꯋꯥꯔꯀꯤꯡ ꯀꯣ ꯍꯥꯏꯗꯤ ꯍꯧꯖꯤꯛꯁꯤ ꯍꯧꯖꯤꯛꯁꯤ ꯑꯩꯈꯣꯏꯗꯤ ꯂꯣꯏ ꯇꯝꯔꯤꯕ ꯉꯥꯛꯇꯅꯤꯅ ꯑꯝ ꯑꯩꯈꯣꯏꯁꯨ ꯄꯩꯁꯥ ꯐꯪꯅꯤꯡꯉꯥꯏ ꯍꯥꯏꯅꯗꯤ ꯃꯥ ꯃꯥꯒꯤ ꯀꯩꯅꯣ ꯂꯣꯏ ꯍꯣꯠꯅꯔꯤꯅꯤꯅ
ꯎꯝ
ꯇꯥꯕ꯭ꯔꯣ ꯑꯗꯨ ꯑꯗꯨꯅ ꯍꯧꯖꯤꯛꯇꯤ ꯄꯩꯁꯥꯗꯤ ꯑꯩ ꯀꯌꯥ ꯑꯗꯨꯝ ꯄꯩꯁꯥ ꯄꯥꯏꯕ ꯄꯥꯏꯗꯕꯗꯨꯗꯤ ꯑꯗꯨꯝ ꯀꯌꯥ ꯀꯩꯅꯣ ꯌꯦꯡꯗꯦꯕ
ꯑꯆꯥ
ꯑꯗꯨꯒ ꯎꯝ ꯑꯗꯨꯒ ꯍꯥꯏꯕꯗꯤ ꯐꯥꯔꯁ ꯈꯪꯅꯔꯛꯄꯗ ꯑꯗꯨꯒ ꯃꯤꯗꯜ ꯐꯥꯔ꯭ꯁ ꯈꯪꯅꯔꯛꯄꯒꯤ ꯏꯁꯇꯦꯖꯇ ꯑꯗꯨꯒ ꯃꯤꯗꯜꯗ ꯑꯗꯨꯒ ꯂꯦꯠ ꯁ꯭ꯇꯦꯖꯇ ꯂꯩꯌꯦꯅ ꯃꯥꯒꯤ ꯏꯁ꯭ꯇꯦꯖ ꯑꯗꯣ ꯑꯗꯨ ꯑꯗꯨꯗꯁꯨ ꯌꯦꯡꯉꯦ ꯑꯩꯗꯤ ꯍꯥꯏꯕꯗꯤ ꯃꯣꯏ ꯃꯣꯏ ꯑ ꯈꯦꯠꯅꯔꯛꯄꯗꯣ ꯆꯦꯟꯖ ꯇꯧꯔꯛꯄꯗꯨ ꯀꯣ ꯑꯗꯨ ꯑꯗꯨꯁꯨ ꯌꯥꯝ ꯏꯝꯄꯣꯔꯇꯦꯟ ꯑꯣꯏꯕ ꯃꯥꯟꯅꯤ
ꯁꯥ ꯑ ꯑꯗꯨꯗꯤ ꯅꯪꯁꯤ ꯅꯨꯄꯥ ꯃꯥꯗꯤ ꯐꯖꯅ ꯀꯣꯏꯈ꯭ꯔ ꯃꯥꯜꯂꯦ
ꯀꯣꯏ ꯀꯣꯏꯗꯤ ꯀꯣꯏꯔꯦꯅ ꯅꯪꯁꯨ ꯀꯣꯏꯔꯝꯒꯅꯤꯅ
ꯀꯣꯏꯔ‌ꯦꯗ ꯑꯗꯨ ꯅꯪꯅ ꯍꯥꯏꯕꯗ ꯌꯥꯝ ꯗꯤꯇꯦꯜꯗ ꯍꯥꯏꯔꯛꯄꯒꯤ ꯍꯥꯏꯕ
ꯍ‌ꯣꯏ ꯏ
ꯐꯩ ꯐꯩ ꯅꯨꯨꯄꯥ ꯌꯦꯡꯕ ꯍꯩꯔꯗꯤ ꯑꯗꯨꯝ ꯐꯩ ꯀꯩꯅ‌ꯣ
ꯌꯦꯡꯗ꯭ꯔꯦ ꯍꯧꯖꯤꯛꯇꯤ ꯌꯦꯡꯅꯤꯡꯗ꯭ꯔꯦ ꯁꯦꯀꯦꯟꯗ꯭ꯔꯤ ꯊꯝ ꯍꯧꯖꯤꯛꯇꯤꯀꯣ ꯅꯨꯄꯥ ꯍꯥꯏꯕꯁꯤ ꯁꯦꯀꯦꯟꯗ꯭ꯔꯤ ꯑꯣꯏꯔꯦ ꯍꯧꯖꯤꯛꯇꯤ
ꯀꯩꯅꯣ ꯊꯥꯖꯕ ꯃꯥꯡꯕ ꯃꯥꯜꯂꯤꯗ
ꯍꯣꯏ
ꯑꯠꯆꯥ ꯌꯥꯏ ꯌꯥꯏ ꯀꯥꯏꯗꯦ ꯃꯁꯥ ꯃꯁꯥꯒꯤꯅꯤ ꯑꯗꯨꯗꯤ ꯅꯪꯅ ꯅꯨꯄꯥ ꯀꯣꯏꯅꯤꯡꯗꯦꯔꯁꯨ ꯃꯇꯝ ꯌꯥꯎꯔꯗꯤ ꯂꯥꯛꯄꯅꯤ ꯀꯩꯅꯣ ꯃꯁꯥꯅ
ꯍꯣꯏ ꯃꯇꯝ ꯌꯥꯎꯔꯦ ꯑꯗꯨꯝ ꯂꯥꯛꯇꯣꯏꯅꯦ ꯑꯗꯨꯅ ꯔꯁ ꯑꯣꯏꯗ꯭ꯔꯁꯨ ꯌꯥꯏꯑꯌꯦꯅ ꯈꯜ ꯂꯦ ꯍꯧꯖꯤꯛ ꯀꯤꯗꯤ ꯀꯣ
ꯍ‌ꯣꯏꯗ ꯇꯞꯅ ꯇꯞꯅ ꯌꯦꯡꯔꯒ ꯀꯣꯏꯕꯅ ꯐꯩꯌꯦꯗ
ꯎꯝ ꯅꯪꯒꯤꯗꯤ ꯅꯪꯒꯤꯁꯨ ꯍꯥꯏꯔꯛꯑꯣꯅꯦ ꯁꯦꯝ ꯀꯣꯏꯁꯟ
ꯅꯨꯄꯤꯗ ꯑꯩꯒꯤ ꯃꯣꯠꯇ ꯑꯩꯅ ꯌꯦꯡꯒꯦ ꯍꯥꯏꯕꯁꯤꯗꯤ ꯅꯨꯄꯥꯗꯤ ꯀꯩꯅꯣꯝ ꯍꯥꯏꯒꯦꯀꯣ ꯅꯨꯄꯥꯗꯤ ꯀꯩꯅꯣ ꯍꯥꯏꯒꯦ ꯐꯥꯔꯁ ꯆꯀꯣ ꯑꯗꯨꯝ ꯀꯣꯏꯕ ꯍꯧꯗ꯭ꯔꯤ ꯀꯥꯟꯗ ꯍꯥꯏꯔꯛꯀꯦꯕ ꯋꯥꯔꯤꯗꯣ
ꯎꯝ
ꯀꯣꯏꯕ ꯍꯧꯗ꯭ꯔꯤꯀꯥꯟꯗꯗꯤ ꯅꯨꯄꯥꯁꯤꯡꯗꯤ ꯁꯛ ꯌꯦꯡꯉꯦ
ꯎꯝ
ꯑꯗꯨꯗꯤ ꯑꯩꯍꯥꯏꯀꯤ ꯑꯗꯨꯝ ꯁꯛꯌꯦꯡꯕꯅꯦꯕ ꯑꯩꯈꯣꯏꯁꯦ ꯑꯗꯨꯝ ꯑꯩꯁꯨ ꯁꯛꯌꯦꯡꯉꯦꯀꯣ ꯑꯗꯨꯒ ꯁꯦꯀꯦꯟ ꯑꯗꯨꯝ ꯎꯝ ꯁꯛ ꯌꯦꯡꯒꯅꯤ ꯀꯩꯅꯣꯃ ꯋꯥꯔꯤ ꯈꯔ ꯁꯥꯔꯛꯑꯒ ꯁꯥꯔꯛꯀꯅꯤ ꯑꯗꯨꯗ
ꯎꯝ
ꯄꯤ ꯕꯤꯍꯦꯕꯤꯌꯔ ꯈꯔ ꯌꯦꯡꯉꯅꯤ ꯑꯗꯨꯒ ꯅꯨꯨꯄꯥ ꯑꯩꯈꯣꯏꯗꯤ ꯄꯥꯁꯁꯨ ꯌꯦꯡꯉꯨꯅꯤꯀꯣ ꯈꯔꯗꯤ ꯊꯔꯤꯡ ꯊꯔꯤ ꯌꯦꯡꯗꯕ ꯅꯠꯇꯦꯀꯣꯗ ꯌꯦꯡꯉꯀꯣ ꯑꯗꯨꯝ ꯑꯗꯨꯕꯨ ꯄꯥꯁ ꯍꯥꯏꯕꯁꯦ ꯎꯝ ꯑꯦꯛꯁꯦꯞꯇꯦꯕꯜ ꯂꯩꯀꯣ ꯅꯟꯑꯦꯛꯁꯦꯞꯇꯦꯕꯜ ꯂꯩꯀꯣ ꯑꯩꯈꯣꯏꯅ ꯑ ꯌꯥꯏ ꯍꯥꯏꯕ ꯅꯠꯇ꯭ꯔꯒ ꯁꯤꯗꯤ ꯑꯁ ꯑꯁꯤꯗꯤ ꯑꯩ ꯎꯝ ꯑ ꯀꯔꯤꯕ ꯑꯩ ꯉꯝꯃꯔꯣꯏ ꯍꯥꯏꯅ ꯂꯩꯗꯅ ꯑꯗꯨꯗꯣ ꯑꯗꯨꯝ ꯑꯗꯨ ꯑꯗꯥ ꯑꯣꯏꯔꯁꯨ ꯀꯩꯁꯨ ꯀꯥꯏꯗꯦꯗ ꯑꯣꯏꯔꯁꯨ ꯑꯦꯛꯁꯦ ꯑꯦꯛꯁꯦꯇꯦꯕꯜ ꯑꯣꯏꯔꯗꯤ ꯑꯗꯨꯝ ꯀꯣꯏꯔꯦ ꯅꯠꯇ꯭ꯔꯗꯤ ꯅꯨꯄꯥꯈꯔꯗꯤ ꯁꯥꯊꯤꯌꯦꯗꯅ ꯑꯗꯣ ꯑꯗꯨꯝꯕꯗꯤ ꯅꯠꯇꯦꯀꯣ ꯑꯩꯁꯨ ꯑꯗꯨꯝ ꯑꯩꯅ ꯄꯥꯝꯃꯒ ꯑꯩꯅ ꯑꯦꯛꯁꯦꯞ ꯇꯧꯅꯤ ꯍꯥꯏꯁꯤꯗꯤ ꯑꯗꯨ ꯑꯗꯥꯗ ꯂꯩꯔꯁꯨ ꯀꯩꯁꯨ ꯀꯥꯏꯗꯦ ꯗꯨꯕꯨꯗꯤ ꯑꯗꯨꯝ
ꯍꯣꯏ ꯍꯣꯏ
ꯅꯤ ꯑꯗꯣ ꯂꯥꯁꯇ ꯀꯣꯏꯈ꯭ꯔ ꯃꯇꯨꯡꯗ ꯌꯦꯡꯒꯗꯕꯗꯤ ꯀꯔꯤꯔ ꯏꯁꯇꯦꯕꯤꯂꯤꯇꯤꯗꯣ
ꯎꯝ
ꯏꯁꯇꯦꯕꯤꯂꯤꯇꯤ ꯍꯥꯏꯕꯁꯦ ꯎꯝ ꯏꯪ ꯇꯞꯄꯗꯣ ꯑꯗꯨꯗ ꯄꯥꯝꯃꯦ ꯑ
ꯑꯣ
ꯄꯩꯁꯥꯕꯨꯗꯤ ꯅꯨꯄꯥꯗꯤ ꯅꯨꯄꯤ ꯌꯣꯟꯗꯒꯤ ꯂꯧ ꯂꯧꯅꯤꯡꯉꯥꯏꯕꯨꯗꯤ ꯐꯟꯗꯦꯀꯣ ꯑꯩꯈꯣꯏꯗꯤ ꯅꯨꯄꯥ ꯈꯣꯏꯗꯤ ꯑꯩꯁꯨꯉꯥꯏ ꯑꯩꯁꯨ ꯐꯟꯗꯦ ꯑꯗꯣ ꯎ ꯑꯩ ꯑꯩꯈꯣꯏꯅ ꯋꯥ ꯂꯩꯕ ꯃꯇꯝꯗ ꯃꯣꯏꯅ ꯒ꯭ꯌꯥꯟ ꯇꯥꯕꯤꯕ ꯑꯗꯨꯒ ꯑꯩꯈꯣꯏꯅ ꯁꯥꯎ ꯂꯩꯕ ꯃꯇꯝꯗ ꯃꯣꯏ ꯋꯥꯔꯤ ꯁꯥꯕꯗ ꯍꯦꯟꯅ ꯁꯥꯎꯍꯟꯕꯗꯅ ꯄꯥꯝꯗꯦꯕ ꯑꯩꯈꯣꯏꯗꯤ ꯑꯩꯈꯣꯏꯅ ꯀꯌꯥꯃꯨꯛ ꯁꯥꯎꯔꯁꯨ ꯃꯣꯏꯅ ꯑꯗꯨꯝ ꯏꯪꯍꯟꯕꯗꯣ ꯑꯩꯈꯣꯏꯕꯨ ꯑꯗꯨꯗ ꯄꯥꯝꯃꯦꯕ ꯌꯨꯝꯗ ꯂꯥꯛꯄ ꯀꯥꯟꯗ ꯅꯠꯇ꯭ꯔꯒ ꯎꯝ ꯑꯗꯨꯝ ꯋꯥꯔꯤ ꯁꯥꯕ ꯀꯥꯟꯗ ꯑꯗꯨꯗ ꯑꯗꯨ ꯄꯥꯝꯃꯦ ꯑꯩꯗꯤ
ꯎꯝ
ꯅꯨꯄꯤ ꯍꯥꯏꯕꯁꯤꯗꯤ ꯄꯨꯟꯁꯤꯒꯤ ꯂꯩꯗꯧꯕꯅꯤꯅ ꯑꯩꯅ ꯉꯝꯗꯕꯗꯣ ꯃꯣꯏꯅ ꯃꯇꯦꯡ ꯃꯇꯦꯡ ꯄꯥꯝꯕꯗꯣ ꯈꯛꯇꯅꯦꯕ
ꯑꯣꯝ
ꯊꯕꯛ ꯑꯌꯥꯝꯕꯗꯤ ꯑꯩꯈꯣꯏ ꯅꯨꯄꯥꯅ ꯇꯧꯕꯅꯤꯅ
ꯎꯝ
ꯑꯗꯨꯅ ꯀ꯭ꯂꯥꯁꯇꯗꯤ ꯑꯈꯣꯢ